ꯐꯔꯕꯔ
ꯆꯥꯗꯔꯤꯌꯦ
ꯀꯔꯤ ꯑꯦꯟꯁꯥꯡ ꯊꯣꯡꯕ꯭ꯔꯣ ꯆꯗ꯭ꯔꯤꯌꯦ
ꯁꯤꯗꯤ ꯒ꯭ꯔꯟ ꯂꯤꯞ ꯁꯥ ꯉꯥ ꯆꯥꯗꯦ ꯉꯁꯤ
ꯀꯔꯤꯒꯔꯥ
ꯍꯪꯗꯦ ꯆꯥꯅꯤꯡꯉꯥꯏ ꯂꯩꯇꯦ ꯉꯁꯤ ꯑꯣꯐ ꯇꯧꯋꯦ
ꯀꯔꯤꯒꯤ ꯀꯔꯤꯒꯤ ꯑꯣꯞ ꯇꯧꯕ꯭ꯔꯣ
ꯆꯃꯜꯗꯁꯨ ꯅꯨꯡꯉꯥꯏꯇꯦꯅ
ꯍꯩꯁ ꯋꯥꯔꯤꯗꯤ
ꯆꯥꯃꯜꯂꯁꯨ ꯁꯣꯟꯕꯅꯤ
ꯁꯣꯟꯕ
ꯁꯣꯟꯕ
ꯐꯩꯅꯦ ꯐꯩꯅꯦ ꯁꯝꯕꯜꯒꯂꯒ ꯁꯣꯜꯗꯤ ꯐꯩꯌꯦ ꯆꯥ ꯔꯨꯅꯨ ꯑꯩꯉꯣꯟꯗ ꯄꯤꯌꯣ
ꯍꯝꯍꯝ ꯆꯥꯅꯤꯡꯂꯗꯤ ꯂꯥꯛꯑꯣ
ꯂꯥꯛꯀꯅꯤꯌꯦ ꯂꯥꯛ ꯂꯥꯛꯀꯅꯤꯌꯦ ꯅꯣꯡ ꯆꯨꯕ꯭ꯔꯣ ꯆꯨꯗꯕ꯭ꯔꯣ
ꯉꯁꯤꯗꯤ ꯅꯣꯡꯆꯨꯗꯦ ꯅꯨꯡꯁꯤꯠꯁꯨ ꯁꯤꯠꯇꯦ ꯅꯨꯡꯁꯥ ꯁꯥꯏ ꯍꯣꯏ ꯅꯨꯡꯁꯥꯗꯤ ꯁꯥꯗꯦ ꯑꯗꯨ ꯑꯣꯏꯔꯁꯨ ꯑꯣꯝꯆꯥꯛ ꯅꯥꯌꯦ
ꯅꯨꯡꯁꯥ ꯁꯥꯗ꯭ꯔꯒ ꯑꯣꯝ ꯆꯥꯛꯅꯕꯗꯤ ꯅꯨꯡꯉꯥꯏꯇꯕꯅꯦ ꯋꯥꯕꯅꯦ
ꯅꯨꯡꯉꯥꯏꯇꯦ ꯌꯥꯝ ꯁꯥꯏꯌꯦ
ꯗꯤ ꯂꯥꯛꯈ꯭ꯔꯣ
ꯃꯩꯗꯤ ꯂꯥꯛꯑꯦ
ꯃꯩ ꯂꯥꯛꯑꯗꯤ ꯌꯥꯏꯅ
ꯃꯩ ꯃꯩ ꯂꯥꯛꯄꯗ ꯐꯦꯟ ꯎꯪꯂꯒꯂꯩꯔꯦ
ꯑꯗꯨꯅ ꯏꯐ ꯐꯩ
ꯑꯗꯨꯅ ꯐꯔꯦ ꯍꯣꯏ ꯅꯣꯏꯗꯗꯤ ꯃꯩ ꯂꯥꯛꯇꯕ꯭ꯔꯣ
ꯑꯩꯈꯣꯏꯒꯤꯁꯨ ꯑꯗꯨꯝ ꯂꯥꯛꯑꯦꯗ ꯂꯥꯛꯄꯗꯤ ꯅꯤꯡꯇꯤꯒꯤ ꯑꯗꯨꯝ ꯂꯥꯛꯑꯦꯗ ꯑꯩꯈꯣꯏꯗꯗꯤ
ꯃꯩ ꯂꯥꯛꯑꯁꯨ ꯐꯦꯟ ꯂꯩꯇꯕ꯭ꯔꯣ
ꯐꯦꯟ ꯐꯦꯟ ꯍꯥꯞꯅꯤꯡꯗꯕꯒꯤ
ꯑꯩꯁ ꯑꯍꯍꯍ ꯍꯥꯞꯅꯤꯡꯗꯕꯅꯦꯕ
ꯍꯥꯞꯅꯤꯡꯗꯕꯒꯤꯅꯦ
ꯁꯨ ꯌꯥꯏ ꯅꯣꯏꯗꯗꯤ ꯈꯔ ꯏꯪꯕꯅꯤꯅ
ꯈꯔ ꯈꯛꯇ ꯅꯠꯇꯦꯍꯦ ꯌꯥꯝ ꯏꯪꯕꯅꯦꯍꯦ
ꯈꯔ ꯏꯪꯕꯅꯤꯅ ꯌꯥꯌꯦ ꯑꯩꯈꯣꯏꯗꯗꯤ ꯌꯥꯝ ꯁꯥꯕꯅꯤꯅ
ꯅꯨꯡꯊꯤꯟꯗ ꯐꯥꯎꯕ ꯏꯪꯂꯀꯥꯟꯗ ꯀꯔꯤ ꯅꯨꯡꯗꯥꯡ ꯏꯪ ꯌꯥꯝ ꯏꯪꯕꯅꯤ ꯅꯤꯀꯩꯅꯣ
ꯅꯨꯡꯊꯤꯟꯗ ꯀꯔꯤ ꯏꯪꯒꯗ꯭ꯔꯥꯅꯦ ꯌꯥꯝ ꯁꯥꯔꯅꯤꯍꯦ
ꯏꯪꯉꯦ ꯏꯪꯉꯦ ꯏꯪꯉꯦ ꯄ꯭ꯔꯤꯊꯤꯕꯤ ꯌꯥꯝ ꯏꯪꯉꯦ ꯌꯥꯝꯅ ꯏꯪꯕꯅꯦ
ꯄ꯭ꯔꯤꯊꯤꯕꯤ ꯃꯥꯂꯦꯝꯁꯦ ꯄꯣꯛꯈꯥꯏꯒꯗ꯭ꯔꯥ ꯈꯪꯗ꯭ꯔꯦ ꯌꯥꯝ ꯁꯥꯏꯌꯦ
ꯄꯣꯛꯈꯥꯏꯕꯗꯤ ꯄꯣꯛꯈꯥꯏꯈꯤꯔꯣꯏꯗ ꯍꯧꯖꯤꯛꯇꯤ
ꯈꯪꯗꯦꯅꯦ
ꯀꯗꯧꯔꯦ ꯀꯩ ꯀꯩꯅꯣ
ꯅꯣꯡ ꯆꯨꯔꯛꯑꯗꯤ ꯐꯔꯦ ꯆꯨꯔꯛꯇꯕꯒꯤꯅꯤ
ꯎꯝ ꯆꯨꯔꯛꯑꯦ ꯆꯨꯔꯛꯀꯦ ꯇꯧꯋꯦ
ꯆꯨꯔꯛꯑꯣ ꯆꯨꯔꯛꯑꯣ ꯍꯥꯏꯔꯕꯅꯤ ꯆꯨꯔꯛꯇꯕꯒꯤꯅꯦ ꯉꯥꯏꯔꯕꯅꯤ
ꯆꯨꯔꯛꯄ ꯆꯨꯔꯛꯄ ꯉꯥꯏꯕ ꯉꯥꯏꯕ ꯋꯥꯕ ꯆꯨꯒꯅꯦꯗ ꯑꯗꯨꯝ
ꯀꯔꯤ ꯍꯥꯏꯕ
ꯆꯨꯒꯅꯤꯌꯦ
ꯆꯨꯔꯗꯤ ꯐꯔꯦ
ꯁꯨꯒꯅꯤ ꯁꯨꯒꯅꯤ ꯅꯨꯡꯁꯥ ꯊꯤꯒꯅꯨ ꯅꯣꯡ ꯆꯨꯕ ꯃꯇꯝꯅꯤꯅꯦ ꯆꯨꯔꯛꯀꯅꯤꯉ
ꯑꯣꯝꯆꯥꯛ ꯅꯥꯏꯑꯌꯦ ꯆꯨꯍꯤ ꯊꯛꯅꯤꯡꯉꯦ
ꯌꯝꯆꯥꯛ ꯅꯥꯔꯒꯗꯤ ꯀꯩꯅꯣ ꯃꯖꯥꯔꯥ ꯀꯩꯅꯣꯝꯃ ꯂꯧꯔꯒ ꯏꯪ ꯏꯪ ꯂꯥꯎꯕꯗꯣ ꯊꯛꯑꯣꯅꯦ ꯅꯨꯡꯉꯥꯏꯕꯅꯦ
ꯏꯪ ꯏꯪ ꯂꯥꯎꯕꯗ ꯊꯛꯅꯤꯡꯗꯦ ꯌꯣꯠꯄ ꯉꯝꯗꯦ
ꯑꯁ ꯍꯛꯆꯥꯡ ꯌꯥꯝ ꯇꯦꯛꯈꯠꯄꯅꯤꯗ
ꯊꯛꯅꯤꯡꯗꯦ ꯑꯗꯨꯒꯨꯝꯕ ꯐ꯭ꯔꯤꯖꯀꯤ ꯏꯁꯤꯡ ꯊꯛꯅꯤꯡꯗꯦ
ꯐ꯭ꯔꯤꯖꯀꯤ ꯏꯁꯤꯡ ꯅꯠꯇꯦ
ꯏꯪꯍꯜꯂꯣ ꯍꯥꯏꯕꯒꯤ ꯋꯥꯅꯦ ꯑꯗꯨꯝ ꯐ꯭ꯔꯤꯖꯇ ꯈꯛꯇ ꯏꯪꯕ ꯅꯠꯇꯦ ꯏꯁꯤꯡ ꯏꯪꯕꯗ ꯇꯤꯡꯂ ꯒꯁꯨ ꯑꯗꯨꯝ ꯍꯪꯒꯤꯤꯅꯤ ꯅꯣꯔꯃꯦꯜꯂꯤ ꯑꯗꯨꯝ ꯏꯤꯡ ꯂꯥꯛ ꯀꯅꯤ ꯀꯩꯅꯩꯅꯣ ꯐꯔꯤꯖꯀꯤꯗꯨꯗꯤ ꯈꯪ ꯏꯪ ꯏꯪꯍꯟꯕꯅꯦ ꯀꯩꯅꯣ ꯑꯣꯟꯍꯟꯕꯅꯦ ꯑꯗꯨꯅ ꯅꯨꯡꯉꯥꯏ ꯇꯥꯕꯅꯦ
ꯑꯗꯨꯅꯅꯦ ꯊꯛꯅꯤꯡꯗꯦ ꯍꯥꯏꯕꯗꯨ
ꯊꯀ ꯑꯣꯗ
ꯊꯛꯅꯤꯡ ꯇꯦ ꯇ
ꯊꯛꯄꯇ ꯀꯨꯔꯤꯏ ꯀꯤ ꯏꯊꯛꯅꯤꯡ ꯇꯞꯄ꯭ꯔꯥ
ꯊꯛꯅꯤꯡ ꯇꯞꯄꯒꯤ
ꯊꯛꯅꯤꯡ ꯑꯣ ꯊꯛꯅꯤꯡ ꯑꯣ
ꯅꯣꯡꯅꯥ ꯆꯨꯒꯗꯕ ꯃꯇꯝꯗ ꯂꯧ ꯎꯕ ꯃꯇꯝꯗꯅ ꯅꯣꯡꯁꯤ ꯀꯩꯅꯣ ꯇꯧꯔꯦ ꯀꯌꯥ ꯆꯨꯗ꯭ꯔꯦ ꯂꯧ ꯂꯣꯛꯄ ꯃꯇꯝꯗ ꯑꯃꯨꯛ ꯆꯨꯒꯗ ꯃꯥꯜꯂꯦ
ꯈꯪꯗ꯭ꯔꯦ ꯉꯁꯥꯏꯗꯣ ꯂꯧ ꯆꯠꯄꯗꯣ ꯂꯩꯀ꯭ꯔꯛ ꯊꯣꯛꯀꯦ ꯇꯧꯔꯦ
ꯁꯤꯡꯊꯥꯖꯟꯗ꯭ꯔ
ꯊꯥꯗꯤ ꯊꯥꯈꯤꯕꯅꯦ ꯀꯔꯝꯍꯥꯏꯅ ꯇꯧꯕ꯭ꯔꯥ ꯈꯪꯗ꯭ꯔꯦ
ꯑꯔꯗꯤ ꯂꯩꯒꯅꯤꯗ
ꯂꯩꯔꯗꯤ ꯐꯔꯦ
ꯏꯁꯤꯡ ꯊꯥꯖꯜꯂꯗꯤ ꯏꯁꯤꯡ ꯊꯥꯖꯜꯂꯗꯤ ꯂꯩꯒꯅꯤꯍꯦ
ꯁꯪꯇꯔꯤꯅꯦ
ꯄꯨꯔꯥ ꯀꯪꯍꯟꯗꯕꯤꯗ ꯑꯗꯨꯝ ꯉꯥꯏꯍꯥꯛ ꯉꯥꯏꯍꯥꯛ ꯑꯗꯨꯝ ꯐꯨꯜꯗ ꯊꯥꯔꯒ ꯏꯁꯤꯡꯁꯦ ꯑꯗꯨꯝ ꯇꯨꯡꯍꯜꯂ ꯈꯜꯂꯗꯤ ꯑꯗꯨꯝ ꯂꯩꯒꯅꯤ
ꯑꯩꯒꯤ ꯑꯩꯒꯤ ꯌꯦꯟ ꯀꯣꯀ꯭ꯔꯣꯀꯣꯗꯣ ꯊꯤꯕ ꯐꯪꯗꯦꯅꯦ
ꯃꯤ ꯅꯆꯥ ꯈꯔ ꯆꯥꯠ ꯂꯑꯣꯣ
ꯈꯪꯗꯦꯅꯦ
ꯀꯅꯥꯗ ꯂꯩꯔꯝꯒꯗ꯭ꯔ ꯀꯣ ꯅꯪꯒꯤ ꯌꯦꯟ ꯂꯥꯕꯗꯣ
ꯈꯪꯗꯅꯦ ꯅꯨꯡꯊꯤꯤꯟꯗꯗꯤ ꯑꯍꯨꯝ ꯃꯔꯤ ꯂꯥꯛꯑꯦ ꯀꯅꯥ ꯀꯅꯥꯒꯤꯔꯥ ꯈꯪꯗꯦ ꯃꯁꯛ ꯈꯪꯗꯕꯤ ꯋꯥꯅꯤ ꯍꯧꯖꯤꯛꯇꯤ ꯎꯗ꯭ꯔꯦ ꯍꯥꯏꯌꯦꯦ
ꯑꯣ
ꯅꯣꯡꯉꯥꯜꯂꯒ ꯂꯥꯛꯄ꯭ꯔꯥ ꯌꯦꯡꯕꯤꯒꯦ ꯍꯥꯏꯌꯦ
ꯑꯣ ꯂꯩꯔꯗꯤ ꯀꯥꯞꯈ꯭ꯔꯣ ꯏꯟꯁꯥꯡ ꯍꯥꯎꯍꯅꯤ
ꯈꯪꯗꯦ ꯀꯔꯤ ꯇꯧꯁꯤꯔ ꯌꯦꯟ ꯃꯁꯛ ꯎ ꯎꯗ꯭ꯔꯤ ꯎꯗꯦ ꯍꯥꯏꯅ ꯊꯤꯕ ꯂꯥꯛꯂꯒ ꯌꯣꯟꯕꯤꯌꯣ ꯍꯥꯏꯦ
ꯎꯝ
ꯑꯗꯨ ꯂꯩꯔꯗꯤ ꯌꯣꯟꯒꯦ ꯂꯩꯇꯕꯒꯤꯅꯦ ꯎꯗꯕꯒꯤꯅꯦ ꯍꯥꯏꯔ ꯌꯦꯡꯕꯤꯒꯦ ꯍꯌꯦꯡ ꯍꯌꯦꯡ
ꯑꯣ ꯌꯦꯟꯕꯤ ꯌꯥꯝꯕ ꯃꯐꯝꯗ ꯂꯩꯒꯟꯕꯅꯦ ꯂꯥꯕꯗꯤ
ꯇꯧꯕꯖꯥꯠꯅꯤ ꯑꯁꯤ ꯑꯅꯛꯄꯗꯗꯤ ꯌꯦꯡꯕꯤꯃ ꯈꯩꯗꯣ ꯃꯔꯨꯝ ꯀꯣꯟꯈ꯭ꯔꯦ ꯍꯥꯏꯌꯦ ꯑꯗꯨꯗ ꯆꯠꯈꯤꯕꯈꯤꯕꯖꯅ
ꯌꯦꯟꯕꯤ ꯌꯥꯝꯅꯗꯤ
ꯑ
ꯌꯦꯟ ꯂꯥꯕ ꯂꯩꯔꯦ ꯌꯦꯟꯕꯤ ꯂꯩꯇ꯭ꯔꯒꯗꯤ ꯌꯦꯟ ꯂꯥꯕꯁꯤ ꯀꯣꯏꯠꯆꯦꯟ ꯆꯦꯟ ꯂꯩꯀꯥꯏ ꯄꯪꯀꯣꯏ ꯀꯣꯏꯕ ꯇꯧꯕ ꯃꯌꯨꯝꯗ ꯂꯩꯇꯕ ꯃꯦꯂꯥꯕ ꯂꯣꯏꯕꯗꯤ ꯃꯤꯒꯤ ꯂꯣꯏꯕꯤꯕꯒ ꯆꯞ ꯃꯥꯟꯅꯕꯅꯤꯗ
ꯇꯧꯕꯖꯥꯠꯅꯤ ꯂꯣꯏꯅꯤꯡꯗ꯭ꯔꯦ ꯃꯤꯒꯤꯗꯣ ꯂꯥꯛꯄ ꯉꯥꯏꯈ꯭ꯔꯒꯦ
ꯎꯝ
ꯑꯣ ꯌꯨꯝꯗ ꯂꯩꯒꯗ꯭ꯔꯥ ꯍꯥꯏꯔꯒ ꯌꯨꯝ ꯁꯨꯛꯂꯩ ꯂꯩꯇꯦ ꯌꯨꯝꯗ
ꯈꯪꯗ꯭ꯔꯦ ꯌꯨꯝꯗ ꯊꯤ ꯊꯤꯅ ꯐꯨꯕꯤꯕꯒꯤꯔꯥ ꯌꯦꯟꯗꯣ ꯅꯪꯅ
ꯀꯗꯥꯏꯗꯒꯤ ꯐꯨꯕ ꯐꯪ ꯐꯨꯕ ꯐꯪꯂꯗꯤ ꯌꯥꯔ‌ꯦꯅꯦ ꯐꯥꯕ ꯌꯥꯔ‌ꯦꯅꯦ ꯃꯁꯛ ꯐꯥꯎ ꯎꯗꯕꯗꯨꯕꯨ
ꯑꯩꯗꯤ ꯅꯪ ꯊꯤ ꯊꯤꯅ ꯐꯨꯕꯗꯨꯗ ꯂꯩꯅꯤꯡꯗꯕꯒꯤ ꯆꯦꯟꯈꯤꯕ ꯕꯔꯥ ꯍꯥꯏꯕꯅꯤꯗ
ꯃꯁꯛ ꯐꯥꯛ ꯎꯗꯦ ꯍꯨꯕꯒꯤꯗꯤ ꯍꯥꯏꯔꯨꯅꯨ
ꯑꯗꯨꯗꯤ ꯌꯦꯟꯁꯦ ꯅꯪꯒꯤꯅꯤ ꯍꯥꯏ ꯋꯥꯈꯛ ꯉꯥꯏꯔ‌ꯦꯅꯦ
ꯑꯣꯟꯒꯦ ꯇꯧꯕꯅꯦ ꯐꯨꯕꯗꯤ ꯁꯨꯛꯐꯨ ꯐꯨꯔꯣꯏꯌꯦ
ꯎꯝ ꯐꯩꯌꯦ ꯐꯩꯌꯦ ꯑꯗꯨꯗꯤ ꯌꯥꯝ ꯐꯩꯌꯦ ꯌꯥꯝ ꯐꯩꯌꯦ
ꯆꯥꯛ ꯂꯥꯝꯈ꯭ꯔꯦ ꯆꯥꯛ ꯆꯥꯔꯁꯦ ꯍ‌ꯦ ꯍ‌ꯦ
ꯍꯥꯛ ꯂꯥꯝꯈ꯭ꯔꯕ꯭ꯔꯣ
ꯥꯆꯥꯕ ꯂꯥꯛꯑꯣ ꯑꯩꯈꯣꯏꯗ
ꯑ ꯆꯥꯕ ꯂꯥꯛꯀꯦ ꯎꯝ ꯆꯥꯛ ꯆꯥꯥꯕ ꯂꯥꯛꯀꯦ ꯆꯥꯛ ꯆꯥꯕ ꯂꯥꯛꯀꯦ
ꯆꯥꯛ ꯆꯥꯕ ꯂꯥꯛꯑꯣ
ꯂꯥꯛꯀꯦ ꯂꯥꯛꯀꯦ ꯂꯥꯛꯀꯦ ꯑ ꯑꯍꯝ ꯅꯨꯃꯤꯠ
ꯈꯪꯗ‌ꯦꯅꯦ ꯑꯥ ꯇꯔꯥ ꯇ‌ꯦꯟ
ꯅꯨꯡꯗꯥꯡꯁꯦ ꯅꯣꯡ ꯂꯥꯛꯀꯗꯕ ꯃꯥꯜꯂꯦ
ꯅꯣꯡ ꯂꯥꯛꯑꯗꯤ ꯐꯔꯦ ꯂꯥꯛꯑꯣ ꯍꯥꯏꯔꯕꯅꯦ
ꯁꯤꯡꯁꯦ ꯄ꯭ꯔꯤ ꯄ꯭ꯔꯤ ꯄ꯭ꯔꯤ ꯄ꯭ꯔꯤ ꯄ꯭ꯔꯤ ꯄ꯭ꯔꯤ ꯂꯥꯛꯑꯦꯕ
ꯅꯣꯡꯁꯦ ꯂꯥꯛꯄꯨ ꯂꯥꯛꯂꯗꯤ ꯌꯨꯝꯗꯣ ꯑꯃꯨꯛ ꯏꯁꯤꯡ ꯊꯨꯝꯒꯠꯂꯛꯄ ꯇꯜꯂꯤꯗ ꯑꯩꯗꯤ
ꯊꯨꯝꯃꯔꯣꯏꯗ ꯍꯟꯗꯛꯇꯤ ꯎꯝ
ꯌꯨꯝꯗ ꯏꯁꯤꯡ ꯆꯪꯕ ꯃꯨꯛ ꯅꯨꯡꯉꯥꯏꯇꯕ ꯂꯩꯇꯦ ꯄ꯭ꯔꯤꯊꯤꯕꯤꯁꯤꯗ
ꯑꯗꯨꯗꯤ ꯑꯁꯤ ꯈ꯭ꯋꯥꯏꯗꯒꯤ ꯆꯨꯝꯕ ꯋꯥꯅꯤ ꯍꯥ ꯍ ꯈꯋꯥꯏꯗꯒꯤ ꯆꯨꯝꯕ ꯋꯥꯅ‌ꯦ ꯑꯆꯨꯝꯕ ꯑꯆꯨꯝꯕ ꯍꯥꯏꯕꯗꯨꯅꯦ
ꯍꯣꯔꯦꯟꯗꯤ ꯕꯣꯜ ꯌꯦꯡꯕ ꯆꯠꯁꯦ
ꯕꯣꯜ ꯑꯥ ꯄꯨꯡ ꯀꯌꯥꯗ ꯂꯩꯕ꯭ꯔꯣ
ꯈꯪꯗꯦ ꯇꯔꯥ ꯃꯈꯥꯏꯗ ꯂꯩꯔꯝꯒꯅꯤ
ꯕꯣꯜꯁꯦ ꯑꯩꯒꯨꯝꯅ ꯁꯥꯟꯅꯕ ꯍꯩꯇ ꯍꯩꯕ ꯃꯤ ꯌꯥꯎꯗꯕꯅꯤꯅꯀꯣ
ꯍꯥꯍꯥ ꯍꯥ ꯍꯥꯏꯌ‌ꯣ ꯅꯪ ꯁꯦꯔꯣꯅꯥꯗꯧꯔꯒꯤ ꯃꯅꯥꯎꯅ ꯄꯥꯔ
ꯃꯣꯏ ꯎꯖꯥꯅꯤ ꯀꯩꯅ
ꯑꯣꯖꯥ ꯑꯃꯨꯛ ꯀꯥꯈ꯭ꯔꯕꯣ
ꯎꯝꯝ
ꯑ ꯍꯗꯤ ꯗ꯭ꯔꯝꯕꯣꯒꯤ ꯃꯅꯥꯎ ꯅꯨꯄꯥ ꯇꯧ ꯁꯥꯔꯤꯕꯅꯤ ꯍꯟꯗꯛꯇꯤ ꯔꯣꯅꯥꯜꯗꯣꯒꯤ ꯑꯣꯖꯥ ꯑꯃꯨꯛ ꯀꯥꯈ꯭ꯔꯦ
ꯄꯪꯀꯥ ꯀꯥꯕꯅꯦ ꯑꯩꯈꯣꯏꯗꯤ ꯉꯝꯗ꯭ꯔꯣ
ꯌꯥꯝ ꯐꯩꯌꯦ
ꯑꯗꯨ ꯐꯔꯦ ꯀꯩꯅꯣ ꯑꯗꯨꯒꯨꯝꯕꯗꯣ ꯐꯔꯦ ꯍꯥꯏꯕꯅꯦ
ꯑꯦ ꯐꯩꯌꯦ
ꯅ ꯀ꯭ꯔꯤꯁꯨꯣ